ꯍ ꯂꯟꯕꯣ ꯑꯩ ꯃꯤꯡꯖꯦ
ꯅꯟꯂꯦ
ꯄꯨꯛꯂꯧꯕꯤꯗꯤ ꯄꯨꯛꯂꯧꯕꯤꯗꯤ ꯅꯟꯗ꯭ꯔꯕꯣ
ꯀꯤꯠ ꯑꯣꯏꯗ꯭ꯔ
ꯑꯁ ꯅꯨꯡꯉꯥꯏꯇꯦꯗ ꯃꯣꯏ ꯁꯤꯒꯤꯖꯦ ꯅꯦꯠ ꯌꯝꯅ ꯑꯁ ꯇꯥꯛꯁ ꯀꯨꯟꯊ꯭ꯔꯥꯗꯩꯏ ꯍꯦꯟ ꯄꯤꯗꯦ
ꯑꯗꯨꯒ ꯑ ꯁꯠ ꯇꯕ ꯀꯩꯀꯥ ꯇꯕ ꯌꯥꯝ ꯃꯥꯡꯉꯦ
ꯑꯩꯅ ꯍꯥꯏꯕꯗꯤ ꯐꯣꯟꯗꯣ ꯇꯧꯔꯦꯑꯦꯀꯣ ꯍꯟꯗꯛꯇꯤ ꯄꯥꯏꯔꯛ ꯇ꯭ꯔꯦꯅꯦ ꯄꯥꯏꯔꯛꯇ꯭ꯔꯗꯤ ꯇꯥ ꯄꯤꯌꯣ ꯍꯥꯏꯕ
ꯑꯗꯨꯅꯦ ꯖꯤꯔꯣ ꯁꯤꯛ ꯀꯦꯟꯗꯨ ꯃꯣꯏꯅ ꯑ ꯂꯞ ꯃꯥꯡꯍꯜꯂꯦ ꯍ
ꯂꯩꯩꯇꯦ ꯍꯥꯏꯌꯣ ꯀꯗꯥꯏꯗꯒꯤ ꯃꯥꯟꯅꯕꯗ ꯉꯔꯥꯡꯗꯤ ꯇꯧꯋꯦ ꯑꯗꯣ ꯃꯥꯡꯉꯦ ꯇꯥꯛꯁ ꯑꯝ ꯑꯔꯦꯝ
ꯇꯔꯦꯠ
ꯑꯔꯦꯝꯕꯗ ꯃꯌꯝ ꯃꯥꯡꯉꯦ ꯍꯥꯏꯕ
ꯑꯣ
ꯀꯩꯗꯣꯏꯅꯣ
ꯑꯩꯖꯦ ꯁꯨꯝ ꯐꯥꯝꯃꯝꯃꯤꯅꯦ
ꯅꯪ ꯍꯤꯡꯉꯤꯕꯣ
ꯑꯩ ꯍꯤꯡꯉꯤꯌꯦ
ꯀꯃꯥꯏ ꯀꯃꯥꯏ ꯇꯧꯔ ꯍꯤꯡꯉꯤꯅꯣ
ꯑ ꯁꯨꯝ ꯑꯍꯣꯡꯕ ꯂꯩꯇꯦ ꯑꯑꯣꯟꯕ ꯂꯩꯇꯦ ꯑꯩꯒꯤ ꯄꯨꯟꯁꯤꯗ
ꯀꯔꯤ ꯅꯪꯖꯦ ꯀꯩꯗꯧꯔꯕ
ꯉꯔꯥꯡꯁꯨ ꯉꯁꯤꯒ ꯃꯥꯟꯅꯩ ꯅꯍꯥꯟꯁꯨ ꯉꯁꯤꯒ ꯃꯥꯟꯅꯩ ꯅꯍꯥꯟꯒꯤ ꯃꯃꯥꯡꯖꯨ ꯉꯁꯤꯒ ꯃꯥꯟꯅꯩ
ꯍꯣꯏꯅꯦ ꯌꯥꯏꯔꯦꯅꯦ ꯅꯪ ꯀꯩꯅꯣꯝ ꯍꯥꯏꯔꯝꯗꯥꯏꯅꯦ ꯅꯪꯁꯦ ꯍꯥꯔꯒ
ꯀꯩꯅꯣꯝ ꯈꯜꯂꯝꯕꯅꯦ ꯑꯩꯖꯦ ꯅꯪꯉꯣꯟꯗ ꯍꯪꯒꯦꯅ ꯑꯝ ꯇꯥꯡ ꯆꯥꯅ ꯐꯣꯟ ꯇꯧꯔꯛꯑꯦ ꯍ ꯇꯒꯇꯔꯤ ꯀꯗ ꯑꯥ ꯀꯩꯅꯣꯗ ꯃꯔꯤꯡ ꯌꯦꯟꯒꯤ ꯃꯔꯤꯡ ꯀꯛ ꯀꯥꯉꯧꯕꯗꯣ
ꯜ ꯃꯟ
ꯌꯦꯟ ꯃꯥꯔꯤꯟ ꯃꯀꯪ ꯀ ꯂꯩꯦ ꯆꯥꯡꯉ ꯍꯕꯗꯣ
ꯎꯝ
ꯑꯗꯨ ꯀꯩꯅꯣ ꯌꯦꯟ ꯃꯇꯣꯡ ꯁꯔꯨꯛ ꯌꯥꯎꯗꯕꯤꯗ ꯑꯗꯨꯒꯨꯝꯕ ꯄꯥꯠ ꯉꯥꯛꯇ ꯉꯧꯕꯗꯣ ꯋꯥ ꯑꯣ ꯍ ꯇꯕꯩꯔ ꯈꯪꯗꯦꯕꯗꯣ ꯃꯅꯝ ꯅꯝꯊꯤꯕꯀꯣ ꯃꯅꯝ ꯑꯃ ꯅꯝꯃꯦꯕ
ꯅꯪ ꯁꯛ ꯑ ꯉ ꯆꯃꯝꯃꯣꯏꯗꯣꯏꯅꯦ
ꯑꯗꯨꯗꯣ ꯍꯥꯎꯅ ꯐꯖꯅ ꯊꯣꯡꯒꯦ ꯍꯥꯏꯇꯥꯔꯒꯗꯤ ꯐꯖꯅ ꯉꯧꯒꯦ ꯍꯥꯏꯔ ꯇꯥꯔꯒꯗꯤ ꯀꯔꯤ ꯀꯔꯤ ꯅꯝꯊꯤꯕꯗꯣ
ꯀꯃꯥꯏꯅ ꯀꯧꯗꯅꯣ
ꯀꯪꯂꯅꯥ
ꯐꯖꯅ ꯉꯕꯅꯤ ꯐꯖꯅ ꯉꯧꯗꯕꯅꯤ ꯐꯖꯅ ꯆꯥꯎꯔꯦ ꯃꯥꯟ ꯊꯨꯝꯗꯧꯔꯒ
ꯃꯔꯤꯁꯦ ꯑꯇꯩꯗꯤ ꯀꯩꯁꯨ ꯌꯥꯝ ꯀꯟ ꯆꯥꯝꯕꯒꯤ ꯗꯔꯀꯥꯔ ꯂꯩꯇꯦꯕ ꯑꯥ
ꯃꯣꯏ ꯆꯥꯕ ꯉꯣꯗꯝꯅꯦꯕ
ꯑꯝ
ꯍꯥ
ꯃꯅꯝ ꯀꯀꯥ ꯀꯣꯛꯅꯕ ꯀꯩꯀꯥ ꯍꯥꯞꯇꯣꯏꯕ
ꯁꯤꯗ ꯑꯗꯨꯗꯒꯤ
ꯁꯐꯩ
ꯍꯥꯥ
ꯆꯈ꯭ꯔ ꯇꯥꯎꯗ꯭ꯔꯦ
ꯒꯔꯝ ꯃꯁꯂꯥꯗꯣ ꯈꯪꯕ꯭ꯔꯣ
ꯑꯥ
ꯒꯔꯝ ꯃꯁꯂꯥꯒꯨꯝꯕꯁꯦ ꯃꯅ ꯃꯌꯥꯝ ꯍꯥꯠꯄꯅꯦꯕ ꯑꯩ ꯁꯥ ꯁꯥ ꯃꯔꯣꯏꯒꯨꯝꯕ
ꯑ
ꯌꯥꯝ ꯂꯩꯕꯅꯤꯅꯦ ꯃꯌꯥꯡꯒꯤꯗꯤ ꯌꯥꯝ ꯆꯥꯏꯗꯅ ꯑꯩꯈꯣꯏꯒꯤ
ꯎ ꯃꯀꯛꯇꯨꯔꯥ
ꯍ ꯎ ꯃꯀꯛ ꯑꯗꯨꯒꯨꯝꯕꯗꯣ ꯑꯗꯩ ꯍꯩꯔꯤꯕꯣꯀꯨꯝꯕ ꯈꯔ ꯍꯥꯞꯄꯤꯕ
ꯑ ꯎ ꯃꯈꯛꯇꯣ ꯂꯩꯇꯦꯅꯦ
ꯃꯣꯏꯗꯤ ꯆꯥꯃ ꯗꯗꯤ ꯌꯥꯔꯣꯏ ꯃꯅꯝꯅ ꯅꯝꯃꯦ ꯈ꯭ꯋꯥꯏ ꯕꯦꯁ ꯆꯥꯕꯗꯣ ꯐꯖꯅ ꯁꯦꯡ ꯆꯥꯝꯕꯤꯕ ꯇꯔꯥꯔꯛ ꯀꯨꯝꯕ ꯀꯣ ꯏꯁꯤꯪꯁꯤꯗ ꯄꯨꯗꯔ ꯖꯣꯝ - ꯖꯣꯝ ꯆꯥꯕꯅ ꯐꯩꯩꯌꯦ ꯃꯣꯏꯗꯤ
ꯎ
ꯑꯗꯨꯗꯗꯤ ꯑꯗꯨꯑꯣꯏꯗꯤ ꯀꯩꯁ ꯇꯧꯔꯣꯏ
ꯑ
ꯌꯦꯟ ꯃꯔꯤꯟ ꯑꯃꯨꯛ ꯆꯥꯅꯤꯡꯉꯛꯑꯕ
ꯌꯦꯁ ꯑꯩꯁꯦ ꯄꯥꯔꯠ ꯉꯥꯛꯇ ꯆꯥꯅꯤꯡꯉꯛꯏꯕ ꯀꯂꯦꯖꯥꯒꯨꯝꯕ ꯃꯀꯟꯒꯨꯝꯕ ꯀꯂꯦꯖꯥꯒꯨꯝꯕ ꯃꯀꯟꯒꯨꯝꯕ ꯃꯔꯤꯟꯒꯨꯝꯕ ꯑꯗꯨ ꯆꯥꯅꯤꯡꯉꯛꯄ ꯑꯩꯁꯦ
ꯍꯣꯏꯅꯦ ꯑꯍꯥꯎꯕꯗꯤ ꯑꯍꯥꯎꯕꯗꯤ ꯄꯥꯈ꯭ꯔꯕꯅꯤꯅꯦ
ꯃꯇꯣꯡ ꯒꯨꯝꯕꯗꯤ ꯑꯣꯛꯑꯦꯕ
ꯍꯥꯎꯕꯅꯦ ꯍꯥꯎꯕꯅꯦ ꯀꯂꯦꯖꯥ ꯃꯣꯏꯗꯤ ꯀꯪꯅ ꯊꯥꯎ ꯈꯔ ꯌꯥꯝꯅꯞ ꯇꯧꯔ ꯉꯧꯒꯗꯕꯅꯦꯕ
ꯑꯥ
ꯑꯗꯨꯅꯦ ꯃꯅꯝꯗꯤ ꯀꯂꯦꯖꯥꯗꯩ ꯅꯠꯇꯦ ꯊꯣꯔꯛꯖꯦ ꯃꯀꯟꯗꯩ ꯅꯠꯇꯦ ꯃꯔꯤꯟꯗꯩꯅꯦꯕ ꯇꯃꯦ ꯃꯔꯤꯟꯒ ꯑꯀꯟꯒꯗꯨ ꯄꯨꯟꯅ ꯆꯥꯃꯤꯟꯅꯒꯗꯕꯅꯤ
ꯑ
ꯃꯔꯤꯟꯗꯣ ꯁ ꯁꯦꯡ ꯆꯥꯃꯤꯉꯩ ꯃꯅꯝ ꯅꯝꯃꯔꯣꯏꯗꯕꯅꯤ
ꯊꯣꯡꯕꯒꯤ ꯄ꯭ꯔꯣꯁꯦꯁꯇ ꯑꯗꯨꯝ ꯌꯦꯟ ꯊꯣꯡꯕꯒꯤ
ꯍꯣꯏ ꯍꯣꯏ ꯃꯥꯥꯟꯅꯩ ꯉꯧꯕ ꯐꯖꯅ ꯉꯧꯒꯗꯕꯅꯤ ꯁꯟ ꯑꯁ ꯈꯪꯗꯦꯗ ꯋꯥꯏ ꯊꯣꯡ ꯍꯧꯕ ꯀꯨꯏꯅꯒ ꯆꯥꯈꯤꯗꯕ ꯑꯩꯕꯨ ꯅꯪ ꯍꯥꯏꯔ ꯀꯥꯟ
ꯃꯃꯥꯡꯗ ꯑꯩꯈꯣꯏ ꯆꯦꯅ ꯑꯃꯨꯛ ꯉꯧꯋꯦꯕꯀꯣ ꯍꯥꯎꯋꯦꯕ ꯃꯥꯅ ꯉꯧꯕꯗꯨ ꯑꯩ ꯁꯤꯅꯤꯡꯉ ꯍꯥꯏ ꯕꯥꯁꯥꯗꯅ ꯉꯧꯕ ꯍꯥꯎꯗ꯭ꯔꯕꯗꯨꯒ
ꯑꯠꯇ
ꯍꯥꯥ
ꯆꯞꯄꯤ ꯅꯪ ꯌꯥꯝꯅ
ꯑꯣ ꯇꯕ꯭ꯔꯣ
ꯇꯔꯦ
ꯍꯜꯂꯣ
ꯑꯥꯎ
ꯀꯩꯗꯧꯈꯨꯔꯒꯦ ꯆꯥꯎꯈ꯭ꯔꯤꯗꯨꯧꯕ
ꯑꯩ ꯆꯄ꯭ꯔꯥ
ꯑꯩ ꯏ ꯆꯕꯤꯔꯥ ꯈꯪꯗꯦꯗ ꯅꯪꯒꯤꯗꯤ ꯃꯥꯟꯗꯦ ꯑꯩꯒꯤ ꯑꯣꯏꯔ
ꯑꯩ ꯋꯥꯏꯐꯥꯏꯒꯤ ꯃꯦꯆꯤꯟ ꯃꯈꯣꯡꯗꯅꯦ ꯑꯩꯅ ꯐꯝꯃꯤꯁꯦ
ꯑꯩ ꯇꯥ ꯑꯗꯨꯅꯦ ꯀꯥ ꯑꯗꯨꯅꯨꯡ ꯍꯥꯏꯥꯏꯇ ꯑꯣ ꯑꯁꯤ ꯆꯥꯛꯒꯦ ꯍꯥꯏꯔꯣ ꯅꯪꯗꯨꯕꯣ
ꯌꯥꯝ ꯅꯨꯡꯉꯥꯏꯔꯦ ꯅꯪ ꯇꯥꯛꯕꯤꯔꯛꯄꯁꯦ ꯉꯁꯤꯗꯤ ꯆꯥꯔꯨꯗꯣ ꯉꯔꯥꯡꯗꯅꯤ ꯈꯨ ꯊꯤꯔꯤꯁꯦ
ꯅꯪ ꯏꯁꯤꯡ ꯂꯤꯑꯝꯒꯅꯤ ꯑꯣꯏ ꯈꯪꯉꯦꯕ
ꯅ ꯆꯥꯟꯗꯤ ꯍꯥꯏꯅ ꯅꯤ ꯔꯛꯇꯟꯅꯁꯥꯡꯗꯤꯌꯦ
ꯑꯩꯗꯤ ꯈꯪꯗꯦ ꯑꯗꯨꯃꯥꯏꯅ ꯇꯧꯔꯝꯒꯅꯤꯗ
ꯀ ꯃꯊ
ꯁꯐꯦ
ꯀꯩ ꯃꯊꯦꯜ ꯆꯥꯒꯦ ꯑꯉꯥꯡ ꯑꯔꯤꯦꯝꯕ ꯆꯥꯕ꯭ꯔꯣ
ꯃꯊꯦꯂ ꯔꯗꯤꯗ ꯁꯂꯣ ꯀꯟꯅꯕꯅ ꯏꯔꯣꯟꯁꯜꯔꯦ ꯉꯔꯥꯡꯒꯤꯁꯨ ꯌꯥꯎꯋꯤ ꯉꯥꯔꯧ ꯑꯣꯏꯅ
ꯑ ꯑꯗꯨꯅꯦ ꯍꯪꯤꯇ ꯋꯥꯟꯅ ꯎ ꯀꯩꯔꯣꯝꯕꯅ ꯍꯥꯏꯁꯦ
ꯀꯣꯕꯤ ꯃꯁꯣꯏ ꯀꯣꯕꯤ ꯃꯁꯣꯏ
ꯀꯣꯕꯤ ꯃꯁꯣꯏ ꯍꯥꯏ ꯖꯒꯥ ꯃꯅꯣ ꯀꯣꯕꯤ ꯃ ꯅꯥ ꯀꯟꯟꯅ ꯄꯥꯝꯗꯨ꯭ꯔꯣ ꯑ ꯊꯪꯕ
ꯑ ꯃ ꯍꯥꯏ ꯇꯔ ꯀꯣꯕꯤꯔ ꯎ ꯃꯇꯣꯟ ꯆꯨꯡꯈꯂ ꯀꯠꯇꯣꯛ
ꯍꯣꯏ ꯍꯣꯏꯣꯏ ꯑꯗꯨ ꯍꯥꯎꯍꯒꯅꯤꯅꯦ ꯑꯗꯨ ꯑꯂꯨꯒ ꯇꯧꯔꯒ ꯂꯣꯟꯕꯗꯣ
ꯑꯥ
ꯍꯥꯎ ꯔꯣꯕꯤꯟꯖꯅꯤ ꯂꯩ ꯍꯥꯎ ꯍꯥꯎ ꯍꯁꯥꯏꯀꯣ
ꯀꯣꯕꯤꯤꯗꯂꯣꯏꯍꯟ ꯇꯕꯤ ꯗ ꯃꯅꯥꯗꯣ ꯃꯆꯦ ꯃꯆꯦ ꯀꯩ ꯌꯥꯎꯔꯒꯦ ꯆꯥꯕꯗꯣ
ꯎꯝ ꯑꯗꯨꯅꯦꯁꯤꯡ ꯃꯣꯏꯗꯤꯅꯦꯠꯁꯦ ꯌꯥꯝ ꯅꯨꯡꯉꯥꯏꯇꯦꯕ ꯅꯦꯠꯁꯨ ꯅꯨꯡꯉꯥꯏꯇꯦꯅ ꯑꯩꯅ ꯍꯥꯏꯕꯗ ꯁꯝꯅ ꯍꯥꯏꯔꯕꯗ ꯑꯩꯗꯤ ꯋꯥꯏꯐꯥꯏꯗꯨ ꯐꯣꯟ ꯁꯥꯟꯅꯔꯝꯃꯦꯅꯀꯣ ꯄꯔꯐꯃꯩꯗꯤ ꯃꯨꯠꯈ꯭ꯔꯦꯕ ꯑꯗꯨ ꯃꯁꯥꯒꯤ ꯏꯁꯥꯒꯤ ꯅꯦꯠꯇ ꯑꯃ ꯀꯟꯚꯔꯠ ꯇꯧꯔꯛꯇꯦ ꯅꯠꯇ꯭ꯔꯥ ꯑꯗꯨ ꯌꯥꯗꯦ ꯍꯥꯏꯕ ꯑꯗꯨ ꯇꯠꯈ꯭ꯔꯅꯤ ꯃꯣꯏ ꯃꯥ ꯇ ꯔꯥꯡꯗ ꯌꯥꯝ ꯛꯁ ꯍꯥꯏꯔ ꯀꯩꯅꯩꯅ ꯅꯪꯁꯨ ꯉꯥꯏ ꯑꯩꯉꯣꯟꯗ ꯐꯣꯟ ꯇꯧꯑꯄ ꯇꯛꯈꯤꯗꯏꯅꯦ
ꯊꯜꯂꯤꯕꯅꯤ ꯃꯗꯝ ꯄꯨꯡ ꯍꯦꯜꯂꯛꯄꯩ ꯉꯇꯇ ꯇꯠꯂꯤꯔꯥ ꯈꯪꯗꯦ
ꯎꯝ
ꯊꯣꯡꯗꯦ ꯑꯩ ꯐꯥꯎꯅꯤꯡꯉꯦ ꯑꯩ
ꯁꯤ ꯂꯣꯏꯔꯅꯤ ꯍꯥꯏꯇꯥꯔꯅꯦ ꯃꯗꯨꯒꯤꯗꯤ ꯁꯂꯥꯛꯇ
ꯂꯥꯛꯑꯦ ꯑꯩ ꯇꯥꯛꯁ ꯑꯅꯤ ꯃꯥꯡꯉꯦ ꯍꯥꯏꯕ ꯔꯤꯡ ꯆꯠꯂꯒ ꯄ ꯄꯥꯏꯗꯗꯅ
ꯔꯅꯤꯁꯤꯦ
ꯁꯥꯎꯅꯤꯡ ꯃꯅꯥꯏ ꯂꯣꯏꯔꯦ ꯄ꯭ꯔꯣꯛ ꯄ꯭ꯔꯣꯛ ꯁꯥꯏ
ꯊꯥꯏꯒꯗ
ꯑꯃꯨꯈ ꯉꯥꯏꯖꯔꯕꯅꯦ ꯑꯩ ꯇꯥꯛꯇꯣ ꯑꯗꯨ ꯍꯅꯤ ꯌꯥꯗ꯭ꯔꯦ
ꯆꯗꯤ
ꯑꯪꯀ ꯉꯥꯏꯖꯔꯕꯅꯦꯕꯀꯣ
ꯑꯥ
ꯑꯦꯅꯤ ꯌꯥꯈꯤꯗ꯭ꯔꯦ ꯑꯗꯨ ꯑꯃꯨꯛꯈꯛꯇꯪ ꯌꯥꯏ
ꯑꯅꯤ ꯀꯩꯁꯦꯜ ꯆꯂꯕ ꯎ ꯂꯣꯏ ꯀ ꯑꯗꯨ ꯀꯪ ꯇꯥꯁ
ꯑꯣ
ꯍꯣꯏ ꯍꯣꯏ
ꯑꯗꯣ ꯂꯣꯏꯔꯦ ꯍꯥꯏꯁꯦ ꯇ꯭ꯋꯦꯟꯇꯤ ꯅꯥꯏꯟ ꯊꯥꯎꯋꯦ ꯊꯥꯔꯇꯤ ꯊꯥꯎꯗꯤꯦ
ꯍꯥꯥ
ꯇ꯭ꯋꯦꯟꯇꯤ ꯅꯥꯏꯟ ꯊꯥꯎꯋꯦ ꯊꯥꯔꯇꯤ ꯊꯥꯎꯧꯗꯦꯕ ꯑꯗꯨ ꯀꯣꯜ ꯇꯧꯕꯗꯤ ꯌꯥꯗ꯭ꯔꯦꯕ
ꯁꯃꯤꯔ ꯇꯧꯁꯟꯂ ꯌꯥꯔꯅꯤ ꯀꯩꯅꯣ ꯑꯣꯏ ꯁꯃꯤꯔꯣ
ꯑꯣ ꯑꯩꯅ ꯁꯕꯃꯤꯠ ꯇꯧꯗꯕꯩꯔꯥ
ꯑꯗꯂꯣ
ꯎꯝ
ꯎ
ꯑꯗꯔꯃꯤꯅꯣ
ꯑꯩꯁꯦ ꯇꯨꯡ ꯇꯥꯔ ꯆ ꯑꯗ ꯄꯩꯗ ꯀꯩꯀ ꯋꯥꯈꯜꯗ ꯁꯨꯝ ꯈꯜꯂꯝꯕꯅꯦ ꯆꯥꯕꯩ ꯋꯥꯈꯟꯗꯨꯁꯨ
ꯎꯝ ꯆꯥꯕꯗꯤ ꯁꯣꯛ ꯌꯥꯗꯅꯤꯅ ꯅꯠꯇ꯭ꯔꯥ
ꯀꯣꯏꯅꯅꯨꯡ ꯁꯥ ꯑꯗ ꯃꯤ ꯁꯤꯔꯣꯏꯗ꯭ꯔꯣ
ꯑꯗꯨ ꯆꯥꯔꯅꯤ ꯁꯤꯔꯣꯏꯗ꯭ꯔꯣ
ꯆ ꯄꯕ
ꯄꯦꯔꯥꯅꯤ ꯅꯄ꯭ꯔꯥ ꯑꯥ ꯁꯤ ꯌꯥꯝ ꯁꯥꯏ ꯀꯣ
ꯌꯥꯝ ꯁꯥꯡꯉꯁꯤ
ꯎꯝ
ꯁꯥꯏꯁꯦ ꯃꯨ ꯌꯥꯝ
ꯑꯩꯈꯣꯏ ꯉꯗꯤ ꯌꯥꯝ ꯁꯥꯕ ꯋꯥꯅꯤ ꯃꯥ ꯃꯥꯟꯗ ꯋꯥꯅꯤ
ꯎꯝ ꯃꯪꯕꯩꯔ ꯈꯪꯗꯦꯕ
ꯌꯥꯝ ꯎꯝꯆꯥꯛꯅ ꯈꯪꯗꯦꯗ ꯁꯥꯏ
ꯃꯁꯨꯨꯗ ꯀꯩꯅꯩꯅꯣ
ꯎꯝ ꯑꯩ ꯐꯤꯗꯤꯅ ꯁꯥꯎꯔꯦ ꯉꯁꯤ ꯁꯥꯔꯤꯀꯥꯟꯗ
ꯋꯥ ꯐꯔ
ꯍ
ꯐꯔꯦ ꯐꯔꯦ ꯑꯪꯁꯨ ꯊꯕꯛ ꯇꯧꯊꯣꯛꯑꯣ
ꯇꯇꯣ ꯊꯃꯁ
ꯑ